ꯍꯜꯂꯣ ꯇꯥꯕ꯭ꯔꯣ
ꯍꯥꯏꯌꯦ
ꯀꯩꯗꯧꯔꯤꯒꯦ
ꯐꯝꯃꯒ ꯂꯩꯌꯦ
ꯐꯝꯃꯒ ꯍꯧꯖꯤꯛꯄꯨ ꯐꯝꯃ ꯂꯩꯕ꯭ꯔꯣ ꯇꯨꯝ
ꯑꯥ ꯐꯝꯃꯒ ꯂꯩꯕꯅꯤ ꯅꯪꯗꯤ
ꯑꯩꯗꯤ ꯑꯣ ꯒꯣꯏꯆꯠ ꯆꯠꯂꯦ ꯇꯨꯝꯕ ꯌꯥꯗ꯭ꯔꯦ ꯑꯍꯤꯡꯁꯦ ꯁꯝꯃꯟꯗꯅꯀꯣ
ꯌꯥꯝ ꯅꯨꯡꯉꯥꯢꯕ ꯊꯕꯛꯅꯤꯅꯦ
ꯆꯠꯄꯁꯤ ꯆꯠꯄꯁꯤꯕꯨ ꯅꯨꯡꯉꯥꯏꯕ ꯊꯕꯛꯂꯣ ꯋꯥꯏꯅꯦ
ꯑꯣ
ꯇꯨꯝꯕ ꯌꯥꯗ꯭ꯔꯕꯣ ꯑꯍꯤꯡꯁꯤꯕꯣ
ꯑꯩ ꯉꯁꯤ ꯇꯨꯝꯕ ꯌꯥꯗ꯭ꯔꯦ
ꯇꯨꯝꯕ ꯌꯥꯗ꯭ꯔꯦ ꯂꯥꯏꯔꯤꯛ ꯂꯥꯏꯔꯤꯛ ꯅꯨꯡ ꯄꯥꯕ ꯌꯥꯗ꯭ꯔꯣ
ꯂꯤꯢꯔꯤꯛ ꯄꯥꯗꯣꯢꯅꯦ ꯍꯣꯔꯦꯟ ꯅꯣꯡꯉꯥꯜꯂꯝꯗꯥꯢꯗ
ꯅꯣꯡꯉꯥꯜꯂꯝꯗꯥꯢꯗ ꯄꯥꯗꯨꯢꯔꯣ ꯁꯤꯅꯤꯃꯥ ꯅꯣꯡ ꯋꯥꯔꯜ ꯀꯞ ꯌꯦꯡꯗ꯭ꯔꯕꯣ
ꯋꯥꯔꯜ ꯀꯞ
ꯍꯧꯖꯤꯛ ꯕꯣꯜ ꯂꯩꯅꯦꯀꯣ ꯇꯥꯕ꯭ꯔꯣ
ꯇꯥꯢ ꯇꯥꯢ
ꯍꯧꯖꯤꯛ ꯕꯣꯜ ꯂꯩꯕ ꯅꯠꯇ꯭ꯔꯣ
ꯂꯩꯌꯦ ꯂꯩꯌꯦ
ꯍꯥꯥ
ꯂꯩꯌꯦ
ꯅꯪ ꯌꯦꯡ ꯌꯦꯡꯉꯣꯏꯗ꯭ꯔꯣ ꯌꯦꯡꯗꯣꯏꯔꯣ
ꯌꯦꯡꯗꯣꯏꯅꯧ ꯍꯣꯔꯦꯟ ꯄꯨꯡ ꯇꯔꯥꯗꯤ
ꯑꯣ ꯑꯦ ꯄꯨꯡ ꯀꯌꯥꯗꯅꯣ ꯍꯧꯖꯤꯛ ꯍꯧꯖꯤꯛ ꯍꯧꯖꯤꯛ ꯂꯩꯇ꯭ꯔꯣ ꯍꯥꯏꯁꯦ
ꯍꯧꯖꯤꯛ ꯂꯩꯔꯝꯃꯣꯏ ꯍꯣꯔꯦꯟ ꯅꯣꯡꯉꯥꯜꯂꯝꯗꯥꯏꯗ ꯑꯣꯏꯔꯝꯒꯅꯤ
ꯍꯧꯖꯤꯛ ꯂꯩꯔꯝꯒꯅꯤꯍꯦ ꯄꯨꯡ ꯑꯃ ꯃꯈꯥꯏꯗ ꯂꯩꯔꯝꯒꯅꯤ
ꯎꯝ
ꯑꯩꯗꯤ ꯑꯩꯗꯤ ꯌꯦꯡꯉꯣꯏꯗ ꯅꯣꯡꯒ ꯃꯪꯕꯅꯦ
ꯎꯝ
ꯇꯨꯝꯅꯤꯡꯗꯕ꯭ꯔꯣ
ꯇꯨꯝꯅꯤꯡꯕꯅ ꯌꯗ꯭ꯔꯦꯅꯦꯍꯦ ꯏꯕꯨꯡꯉꯣ ꯎꯄꯥꯏ ꯂꯩꯇꯕꯒꯤ ꯈꯥꯡꯕꯅꯦ
ꯅꯪ ꯑꯉꯥꯡ ꯑꯣꯏꯎ ꯀꯩꯅꯣ ꯑꯗꯨꯗ ꯀꯩꯅꯣ ꯂꯩꯗꯥꯏꯅꯦ ꯅꯣꯏ ꯁꯤꯐꯥꯏ ꯍꯦꯛ ꯂꯩꯗꯥꯏꯅꯦ ꯂꯩꯇ꯭ꯔꯕꯣ
ꯁꯤꯐꯥꯏ ꯂꯩꯇ꯭ꯔꯦ
ꯏꯊꯟꯇ ꯉꯥꯏꯔꯦ ꯑꯗꯨꯗꯤ
ꯍꯩ ꯆꯥꯅꯤꯡꯕ꯭ꯔꯣ ꯍꯩ ꯊꯤꯜꯂꯛꯀꯦ ꯆꯥꯕꯅꯤꯅ
ꯀꯔꯤ ꯍꯩ ꯖꯥꯝ ꯂꯣ ꯖꯥꯝꯂꯣ
ꯊꯤꯜꯂꯛꯄꯁꯨ ꯌꯥꯅꯤ ꯅꯪꯅ ꯊꯤꯂꯛꯀꯦꯗꯤ ꯊꯤꯜ ꯊꯤꯜꯂꯛꯑꯁꯨ ꯌꯥꯅꯤ ꯖꯥꯝꯁꯦ ꯍꯟꯗꯛꯀꯤ ꯆꯥꯗ꯭ꯔꯤꯅꯦ ꯖꯥꯝꯁꯨ ꯍꯥꯎꯕꯅꯤꯅꯦ
ꯑꯗꯨꯒꯤ ꯖꯥꯝ ꯆꯥꯎꯕꯖꯥꯠꯁꯤ ꯌꯥꯝ ꯍꯥꯎꯕꯅꯦ
ꯇꯥꯕ꯭ꯔꯣ ꯍꯣꯔꯦꯟ ꯅꯪ ꯑꯩ ꯍꯣꯔꯦꯟ ꯂꯣ ꯂꯣꯏꯕꯗꯨ ꯀꯩꯅꯣ ꯇꯧꯕ ꯍꯦꯛ ꯍꯦꯛꯑꯣ ꯍꯦꯛꯑꯒ ꯊꯝꯃꯣ ꯍꯣꯔꯦꯟ ꯆꯥꯕ ꯌꯥꯏ ꯀꯩꯅꯣ
ꯎꯝ
ꯀꯔꯤ ꯃꯤ ꯌꯥꯝ ꯍꯦꯛꯅꯩ ꯍꯥꯏꯔꯣ
ꯍꯟꯗꯛꯀꯤꯁꯤꯅ ꯑꯔꯣꯏꯕ ꯁꯤꯖꯟ ꯑꯣꯏꯔ ꯃꯥꯜꯂꯦꯕ
ꯍꯧꯖꯤꯛꯁꯨ ꯂꯩꯔꯤꯗ ꯍꯣꯏ ꯃꯇꯝꯕꯨꯗꯤ ꯑꯣꯏꯔꯕꯅꯦ ꯆꯞ ꯆꯥꯔꯕꯅꯦ
ꯁꯤꯒꯤ ꯀꯩꯅꯣꯒꯤ ꯀꯦ ꯀꯦꯟꯇꯤꯟ ꯂꯩꯕꯒꯤꯗꯨꯗ ꯍꯧꯕꯗꯨꯁꯨ ꯍꯥꯎꯕꯨꯗꯤ ꯍꯥꯎꯕꯅꯦ ꯑꯗꯨꯏ ꯖꯒꯥꯗꯣ
ꯑꯩꯅꯗꯤ ꯀꯥꯕ ꯉꯝꯗꯕ ꯑꯣꯏꯌꯦꯕ
ꯑꯗꯨ ꯇꯥꯗꯤ ꯇꯥꯕꯅꯦ ꯇꯥꯔꯒ ꯑꯥ ꯈꯨꯜꯂꯒ ꯆꯥꯕꯗꯣ ꯌꯥꯝ ꯊꯨꯝꯕꯅꯦꯕ ꯍꯥꯎꯕꯅꯦꯕ
ꯍꯦ ꯍꯦ ꯍꯦ ꯖꯥꯝꯁꯦ ꯑꯍꯥꯎ ꯑꯍꯥꯎꯕ ꯌꯥꯝ ꯂꯩꯕꯅꯦ ꯈꯔ ꯁꯤꯟꯕꯁꯨ ꯑꯗꯨꯝ ꯌꯥꯎꯋꯦ ꯊꯨꯝꯕꯁꯨ ꯌꯥꯝ ꯌꯥꯎꯋꯦ
ꯆꯤꯒꯤ ꯖꯥꯝ ꯍꯥꯎꯕꯅꯤꯗ ꯑꯗꯨꯝ ꯆꯥꯏꯗ ꯑꯩꯗꯤ ꯍꯥꯎꯕꯅꯤ ꯆꯥꯕ ꯆꯠꯄ ꯀꯥꯟꯗ
ꯒꯣꯂꯥꯏꯒꯤꯗꯨꯁꯨ ꯑꯗꯨꯝ ꯍꯥꯎꯕꯅꯤꯗ ꯑꯦ ꯁꯤꯟꯕꯁꯨ ꯑꯗꯨꯝ ꯍꯥꯎꯕ ꯌꯥꯎꯕꯅꯤꯍꯦ ꯍꯥꯎꯇꯕꯁꯨ ꯌꯥꯎꯕꯅꯦ
ꯅꯣꯡ ꯇꯔꯥꯛꯇꯧ ꯃꯥꯜꯂꯤꯀꯣ
ꯎꯝ
ꯅꯪ ꯇꯥꯔꯁꯨ ꯌꯥꯏ ꯍꯥ ꯅꯣꯡ ꯍꯧꯖꯤꯛꯇꯤ ꯅꯣꯡ ꯅꯣꯏ ꯅꯪ ꯅꯪꯗꯤ ꯅꯨꯡꯉꯥꯏꯔꯝꯃꯅꯤ ꯑꯩꯈꯣꯏꯗꯤ ꯅꯨꯡꯉꯥꯏꯇꯦꯅꯦ ꯅꯣꯡ ꯇꯥꯕꯁꯦ
ꯎꯝ
ꯁ꯭ꯋꯥꯏꯗ ꯋꯥꯀꯤꯡ ꯑꯣꯏꯅ ꯀꯣꯏꯆꯠ ꯆꯠꯂꯒ ꯅꯨꯡꯉꯥꯏꯕꯅꯤꯗ ꯍꯁ ꯆꯥꯡ ꯂꯥꯝꯈꯠꯂꯛꯏꯗ
ꯍꯣꯔꯦꯟ ꯕ꯭ꯔꯦꯛꯐꯥꯁ ꯇꯧꯁꯦ ꯀꯩꯅꯣ ꯑꯩꯉꯣꯟꯗ ꯒꯥꯔꯤ ꯒꯥꯔꯤꯗꯣ ꯊꯧꯖꯤꯜꯂꯛꯑꯣ ꯗꯨꯀꯥꯟꯗ ꯃꯦꯟ ꯒꯦꯠꯇ ꯊꯣꯛꯑꯒ ꯑꯌꯨꯛꯀꯤ ꯆꯥꯛ ꯀꯩꯀꯩꯅꯣ ꯆꯥꯁꯤꯟ ꯊꯛꯆꯤꯟꯒꯗꯧꯕ ꯑꯃꯅ
ꯍꯩ ꯌꯥꯏ ꯌꯥꯏ ꯌꯦꯡꯁꯤ ꯌꯦꯡꯁꯤ ꯌꯦꯡꯁꯤ ꯕ꯭ꯔꯦꯛꯐꯥꯁ ꯇꯧꯕꯁꯨ ꯐꯕꯅꯤꯗ ꯅꯠꯇ꯭ꯔ ꯄꯨꯛ ꯍꯥꯡꯍꯟꯗꯕ ꯆꯈꯥꯎ ꯍꯥꯡꯍꯟꯗꯕ ꯑꯗꯨꯁꯨ ꯑꯗꯨꯝ ꯌꯥꯕꯅꯦ ꯐꯕꯅꯦꯕ ꯆꯈꯥꯎ ꯍꯥꯡꯍꯜꯂꯗꯤ ꯆꯈꯥꯎ ꯁꯣꯛꯑꯦ
ꯆꯈꯥꯎ ꯍꯥꯡꯉꯤꯉꯩꯗ ꯖꯥꯝ ꯆꯥꯁꯤꯜꯂꯗꯤ ꯐꯖꯔꯅꯤꯍꯦ
ꯀꯩꯁꯨꯝ ꯀꯥꯏꯗꯦꯍꯦ ꯑꯩ ꯌꯥꯝ ꯌꯥꯝ ꯌꯥꯝ ꯁꯤꯟꯕ ꯍꯥꯏ ꯑꯣꯏꯔꯗꯤ ꯐꯕ ꯌꯥꯕ ꯁꯤ ꯌꯥꯝ ꯆꯨꯝꯕ ꯀꯧꯏ ꯑꯩ ꯊꯥ ꯆꯨꯝꯕꯗ ꯑꯩꯁꯦ ꯌꯥꯝꯅ ꯁꯤꯡꯂꯗꯤ ꯆꯈꯥꯎ ꯐꯠꯇꯦꯔꯤꯌꯦ ꯁꯤꯟꯗꯕ ꯌꯥꯝ ꯀꯟꯅ ꯁꯤꯟꯕ ꯑꯣꯏꯗꯕꯤ
ꯑꯗꯨ ꯑꯣꯏꯔꯁꯨ ꯃꯉꯣꯟꯗ ꯁꯤꯟꯕꯒꯤ ꯁꯔꯨꯛꯇꯨ ꯑꯗꯨꯝ ꯌꯥꯎꯔꯝꯒꯅꯤꯗ
ꯌꯥꯎꯗꯤ ꯌꯥꯎꯒ꯭ꯔꯦ ꯀꯥ ꯍꯦꯟꯕ ꯌꯥꯎꯔꯣꯏꯗꯅ ꯗꯥꯛꯇꯔ ꯑꯦꯛꯁꯄꯔꯠ ꯁꯤꯡꯅ ꯆꯥꯡ ꯆꯥꯕ ꯍꯩ ꯆꯥꯕ ꯈꯣꯠꯄꯗ ꯆꯥꯛꯈꯥꯎ ꯍꯥꯡꯅꯤꯡꯉꯩꯗ ꯆꯥꯁꯤꯟꯕꯗ ꯑꯁꯣꯏꯕ ꯂꯩꯇꯦꯀꯣ ꯑꯗꯨꯒ ꯌꯥꯝꯅ ꯍꯦꯟꯖꯟꯅ ꯆꯥꯁꯤꯜꯂꯛꯀꯟꯗ ꯁꯣꯛꯂꯛꯄ
ꯍꯛꯁꯦꯜꯒꯤ ꯍꯛꯁꯦꯜꯒꯤ ꯄꯥꯎ ꯍꯛꯁꯦꯜꯒꯤ ꯄꯥꯎ ꯅꯣꯡꯒ ꯗꯣ ꯇꯥꯗꯕꯅꯤ ꯌꯦꯡꯗꯕ꯭ꯔ ꯍꯛꯁꯦꯜꯒꯤ ꯄꯥꯎꯖꯦꯜ ꯌꯨꯇ꯭ꯌꯨꯨꯞꯇꯒ ꯁꯟꯗꯣꯛꯄꯗꯣ ꯌꯦꯡꯗꯕ꯭ꯔꯣ
ꯀꯔꯤ ꯍꯛꯁꯦꯜ ꯂꯩ ꯀꯔꯤ ꯍꯛꯁꯦꯜꯒꯤ ꯄꯥꯎꯖꯦꯜꯅꯣ
ꯍꯛꯁꯦꯜꯒꯤ ꯄꯥꯎꯖꯦꯜ ꯍꯥꯏꯅ ꯃꯣꯏꯒꯤ ꯗꯨꯔꯗꯔꯁꯟꯅ ꯁꯟꯗꯣꯛꯄ ꯑꯦꯛꯄ꯭ꯔꯁ ꯃꯌꯥꯝ ꯀꯧꯈꯛꯂꯒ ꯋꯥꯔꯤ ꯋꯥꯇꯥꯏ ꯁꯥꯅꯕ
ꯑꯗꯨꯒꯨꯝꯕ ꯅꯪ ꯇꯥꯕ꯭ꯔꯅꯦ
ꯆꯥꯛꯈꯥꯎ ꯒꯤ ꯃꯔꯝꯗꯥ ꯉꯥꯡꯂꯛꯄꯗ ꯍꯩ ꯆꯥꯕ ꯍꯩ ꯅꯣꯡ ꯆꯥꯕ ꯆꯥꯛꯈꯥꯎ ꯍꯥꯡꯉꯤ ꯉꯥꯏꯗ ꯆꯥꯁꯤꯟꯕ ꯇꯧꯕꯇꯕꯨ ꯆꯥꯛ ꯆꯥ ꯆꯥꯛ ꯆꯥꯛꯈꯥꯎ ꯍꯥꯡꯔꯤꯉꯩꯗ ꯆꯥꯒꯦꯗꯧꯕ ꯍꯩꯔꯥ ꯁꯤꯡꯁꯦ ꯌꯥꯝ ꯁꯤꯟꯕ ꯑꯣꯏꯔꯣꯏꯗꯕꯅꯤ ꯍꯥꯏꯅ
ꯆꯈꯥꯎꯒꯤꯗꯤ ꯇꯥꯗꯦꯗ ꯇꯥꯕ ꯍꯥꯏꯗꯤ ꯑꯩ ꯀꯌꯥ ꯇꯥꯗꯦꯗ ꯑꯗꯨꯒꯨꯝꯕꯗꯣ ꯃꯇꯝ ꯁꯪꯗꯦꯅꯦ ꯑꯩ ꯇꯥꯕꯗꯤ ꯕ꯭ꯔꯦꯁ ꯀꯦꯟꯁꯔꯒꯨꯝꯕ ꯇꯥꯏ ꯀꯩ ꯀꯩꯅꯣ ꯌꯥꯝ ꯇꯥꯏ ꯆꯈꯥꯎꯅꯦ ꯃꯇꯥꯡ ꯇꯥꯗ꯭ꯔꯤꯅꯦ
ꯑꯗꯨꯒꯨꯝꯕ ꯇꯥꯍꯧꯕꯅ ꯐꯕꯦꯅꯦ ꯅꯇꯣ ꯈꯪ ꯈꯔ ꯈꯪꯍꯧꯕꯁꯦ
ꯑꯦ ꯌꯨꯇꯕꯇꯁꯨ ꯑꯗꯨꯝ ꯊꯥꯒꯠꯄꯅꯦ ꯌꯨꯇꯕꯇ ꯑꯗꯨꯝ ꯂꯩꯕꯅꯦ ꯌꯨꯇ꯭ꯨꯕꯇ ꯐꯪꯕꯅꯤ ꯂꯣꯏꯅ ꯍꯣꯏ ꯗꯣꯛꯇꯔ ꯅꯨꯡꯇꯔ ꯀꯧꯔꯒ ꯋꯥꯔꯤ ꯇꯧꯕꯗꯨ
ꯑꯗꯨꯒꯨꯝꯕ ꯂꯣꯏ ꯐꯪꯕꯅꯦ ꯊꯤꯔꯒ ꯇꯥꯕ ꯌꯥꯏꯗ
ꯍꯩꯁ ꯁ ꯆꯈꯥꯎꯁꯦ ꯀꯩꯅꯣꯝ ꯇꯧꯔꯛꯑꯏꯗ ꯑꯁ ꯀꯩꯅꯣ ꯂꯩꯒꯤꯗ ꯌꯥꯗ꯭ꯔꯦ ꯏꯁꯇꯤꯜ ꯐ꯭ꯂꯥꯛꯁ ꯏꯁꯤꯡ ꯑꯁꯥꯕ ꯍꯩꯔ ꯄꯨꯔꯒꯀꯣ
ꯎꯝ
ꯏꯁꯤꯡ ꯑꯁꯥꯕ ꯄꯨꯔꯒ ꯅꯨꯝꯕꯨ ꯂꯨꯝꯕꯨ ꯁꯥꯕꯗꯣ ꯊꯛꯇꯗꯤ ꯌꯥꯗꯦ ꯆꯥꯛꯈꯥꯎꯁꯦ ꯑꯩꯈꯣꯏꯒꯤ ꯏꯁꯤꯡ ꯑꯏꯤꯡꯕ ꯊꯛꯃꯜꯂꯁꯨꯀꯣ ꯌꯥꯗꯦꯕ ꯍꯥꯏꯗꯤ ꯑꯩꯗꯤ ꯑꯦꯂꯔꯤꯖꯤꯁꯨ ꯂꯩꯕꯅꯤꯅ ꯌꯥꯝ ꯐꯠꯇꯦꯕ
ꯎꯝ
ꯏꯁꯇꯤꯜ ꯐ꯭ꯂꯥꯛꯁ ꯂꯧꯔꯨꯁꯦ
ꯀꯌꯥ ꯀꯌꯥꯃꯨꯛ ꯄꯤꯔꯝꯒꯗꯕ ꯖꯥꯠꯅꯣ ꯏꯁꯤꯡ ꯂꯣꯟꯅꯕꯁꯨ ꯂꯩꯔꯦ
ꯏꯁꯇꯤꯜ ꯐ꯭ꯂꯥꯁꯛꯇꯤꯀꯣ ꯑꯩꯈꯣꯏꯒꯤ ꯃꯤꯜꯇꯟꯗꯣ
ꯎꯝ
ꯃꯤꯜꯇꯟꯗꯣ ꯇꯥꯡꯕꯅꯦꯕ ꯂꯤꯁꯤꯡ ꯑꯃꯒ ꯀꯌꯥꯅꯣ ꯍꯥꯏꯕꯗꯣ ꯀꯩꯅꯣꯗꯒꯤ ꯃꯦꯖꯣ ꯍꯞꯇꯒꯤ ꯍꯪꯕꯗ ꯂꯤꯁꯤꯡ ꯑꯃ ꯒ ꯂꯤꯁꯤꯡ ꯑꯃꯒ ꯆꯅꯤꯃꯨꯛ ꯍꯥꯏꯕ꯭ꯔꯥ ꯑꯩꯈꯣꯏꯒꯤ ꯂꯤꯇꯔ ꯑꯃꯒꯤ ꯆꯥꯡꯗꯣ
ꯂꯤꯇꯔ ꯑꯃꯒꯤꯗꯤ ꯆꯥꯎꯃꯟꯂꯦ ꯑꯩꯈꯣꯏꯒꯤ ꯍꯥꯞꯂꯤꯇꯔ ꯒꯨꯝꯕꯒꯤ ꯆꯥꯡꯗ ꯀꯌꯥꯃꯨꯛ ꯂꯥꯛꯀꯗ꯭ꯔ
ꯀ꯭ꯔꯤ
ꯌꯦꯁ ꯍꯥꯞꯂꯤꯇꯔꯒꯤ
ꯍꯥꯐ ꯂꯤꯇꯔꯁꯤ ꯍꯥꯐ ꯂꯤꯇꯔꯗꯤ ꯄꯤꯛꯃꯜꯂꯦꯗ
ꯌꯥꯏꯗ ꯑꯗꯨ ꯄꯨꯕ ꯈꯣꯠꯄꯒꯤ ꯌꯥꯝꯅ ꯀꯟꯐꯔꯠ ꯑꯣꯏꯒꯗꯧꯕ ꯄꯣꯠꯅꯤ ꯅꯪ ꯋꯥꯟ ꯂꯤꯇꯔ ꯄꯨꯕ ꯑꯁꯥꯕ ꯈꯣꯠꯄ ꯀꯩꯁꯨ ꯁꯦꯝꯕꯗ ꯄ꯭ꯔꯤꯄꯦꯌꯔ ꯇꯧꯕꯗ ꯅꯁꯥꯗ ꯑꯋꯥꯕ ꯑꯃ ꯑꯣꯏꯕ
ꯑꯦ ꯑꯩꯒꯤꯗꯤ ꯀꯔꯤꯁꯨ ꯇꯧꯗꯤ ꯑꯗꯨꯝ ꯊꯛꯄ ꯌꯥꯏ ꯏꯁꯤꯡ ꯑꯁꯥꯕꯗꯤ ꯗ꯭ꯌꯨꯇꯤ ꯊꯣꯛꯄꯗꯀꯣ ꯑꯗꯨꯝ ꯊꯛꯄ ꯌꯥꯏ ꯗ꯭ꯌꯨꯇꯤ ꯍꯟꯖꯤꯜꯂꯛꯕꯗꯁꯨ ꯑꯃꯨꯛ ꯊꯝ ꯊꯛꯄ ꯌꯥꯏ ꯕꯤꯁꯥꯜꯗ ꯆꯠꯂꯒ ꯂꯩꯔꯨꯁꯤ ꯍꯥꯏ ꯈꯪꯗ ꯈꯪꯅꯦ ꯕꯤꯁꯥꯜꯒꯤ ꯏꯁꯇ꯭ꯔꯤꯜ ꯐ꯭ꯂꯥꯁꯦ ꯍꯣꯡꯉꯦ ꯑꯩꯈꯣꯏꯒꯤ ꯆꯥꯃꯉꯥ ꯃꯨꯛꯇꯤ ꯍꯥꯏꯌꯦꯕ ꯂꯤꯇꯔ ꯑꯃꯒꯤꯗꯣ ꯑꯗꯨꯗꯤ ꯀꯨꯏꯅ ꯁꯥꯗꯨ ꯃꯥꯟꯗꯦꯕ
ꯃꯤꯜꯇꯜ ꯃꯤꯜꯇꯟꯗꯣ ꯑꯗꯨꯝ ꯄꯣꯠꯇꯣ ꯀ꯭ꯋꯥꯂꯤꯇꯤꯗꯣ ꯐꯥꯕꯅꯦꯕ ꯀꯨꯏ ꯀꯨꯏ ꯑꯗꯨꯝ ꯁꯥꯏ ꯍꯥꯏꯕ ꯕꯤꯁꯥꯒꯤꯗꯤ ꯀꯨꯏꯗꯧ ꯃꯥꯟꯗꯦꯅꯦ
ꯉꯥꯏꯍꯥꯛ ꯂꯩꯔꯗꯤ ꯃꯇꯝ ꯈꯔ ꯂꯩꯔꯗꯤ ꯅꯤꯡꯊꯝꯊꯥꯁꯨ ꯆꯪꯁꯤꯜꯂꯅꯤ ꯏꯊꯝꯊꯥ ꯆꯪꯂꯗꯤ ꯐ꯭ꯂꯥꯛꯁꯦ ꯗꯔꯀꯥꯔ ꯌꯥꯝ ꯂꯩꯔꯦꯅꯦ ꯅꯣꯏ ꯍꯧꯖꯤꯛ ꯀꯩꯁꯨ ꯀꯥꯏꯗꯦ ꯑꯩꯈꯣꯏꯗꯤ ꯑꯩꯈꯣꯏ ꯑꯂꯔꯖꯤꯁ ꯂꯩꯕꯅꯤꯅꯀꯣ ꯅꯥꯇꯣꯟꯒꯤ ꯍꯥꯊꯤ ꯈꯟꯕ ꯑꯩꯈꯣꯏ ꯀꯩꯅꯣ ꯂꯩꯕꯅꯤꯅ ꯏꯁꯤꯡ ꯑꯏꯪꯕ ꯊꯛꯄꯗꯣ ꯌꯥꯝ ꯐꯠꯇꯦꯕ ꯑꯗꯨꯅ
ꯃꯤꯅꯤꯠ ꯇꯔꯥ ꯋꯥꯔꯤ ꯁꯥꯟꯅꯕ ꯌꯥꯎꯔꯦ ꯃꯤꯅꯤꯠ ꯇꯔꯥ ꯌꯥꯎꯔꯦ ꯋꯥꯔꯤ ꯁꯥꯟꯅꯕ
ꯄꯣꯔꯅꯤ ꯥꯁ꯭ꯇꯤꯜ ꯐ꯭ꯂꯛꯁ ꯂꯧꯔꯅꯤꯌꯦ
ꯇꯥꯕ꯭ꯔꯣ